ꯍꯣꯏ‌‌ ꯍ
ꯌꯦꯟ ꯈꯣꯡꯕ ꯍꯧꯔꯦ
ꯈꫭꯡꯕ ꯍꯧꯔꯦ ꯑꯩꯈꯣꯏꯖꯤ ꯑꯣꯛꯇꯣ ꯆꯦꯟꯕ ꯍꯧꯔꯦ
ꯍꯣꯏ ꯅꯣꯡꯉꯥꯜ ꯂꯥꯅꯤ ꯉꯥꯏꯍꯥꯛ ꯂꯩꯔꯤꯗꯤ
ꯕꯖꯥꯔ ꯆꯠꯄ ꯃꯤ ꯑꯣꯏꯔꯝꯒꯅꯤ ꯍꯧꯖꯤꯛ ꯑꯣꯇꯣ ꯆꯦꯜꯂꯤꯁꯦ
ꯍꯣꯏ
ꯏꯟꯁꯥꯡ ꯅꯥꯄꯤꯒꯤ ꯎꯟꯕ ꯃꯤ ꯑꯣꯏꯔꯝꯒꯅꯤ
ꯑꯁ ꯑꯩꯐꯥꯎ ꯑꯃꯨꯛ ꯇꯨꯝꯅꯤꯡꯉꯥꯏꯅꯦ ꯅꯪ ꯇꯨꯝꯅꯤꯡꯗ꯭ꯔꯤꯕꯣ ꯅꯪ ꯎ ꯉꯔꯥꯡ ꯥꯡ ꯁꯨ ꯇꯨꯝ ꯇꯨꯝꯗꯕ꯭ꯔꯣ ꯅꯠꯇ꯭ꯔꯒ ꯄꯨꯡ ꯣꯔꯣ ꯃꯈꯥꯏꯗꯛ ꯄꯨꯡ ꯣꯔꯣꯛ ꯃꯈꯥꯏꯗꯈꯠꯄ꯭ꯔꯣ
ꯑꯧ ꯀꯩꯅꯣꯗꯤ ꯇꯨꯝꯃꯦ ꯄꯨꯡ ꯇꯔꯥ ꯇ ꯅꯠꯇꯦ
ꯇꯥꯕ꯭ꯔꯣ
ꯑ ꯇꯂ ꯑꯁꯖꯗꯤ ꯇꯨꯝꯅꯤꯡꯅꯤꯡꯕ ꯑꯃ ꯐꯥꯎꯗ꯭ꯔꯤꯗ
ꯑꯦ ꯑꯗꯨꯩ ꯇꯨꯝꯅꯤꯡꯕ ꯐꯥꯎꯕꯗꯁꯨ ꯍꯌꯦꯡ ꯋꯥꯗꯣꯏꯅꯤ ꯅꯪ
ꯍꯌꯦꯡꯕꯨꯗꯤ ꯋꯥꯗꯧ ꯃꯥꯜꯜꯂꯤꯦ
ꯎꯝ ꯇꯨꯝꯗꯕꯁꯦ ꯌꯥꯝ ꯋꯥꯕꯅꯦ ꯍꯣꯏ ꯆꯥꯛ ꯆꯥꯗꯕꯗꯒꯤ ꯇꯨꯝꯗꯕꯅ ꯍꯦꯟꯅ ꯋꯥꯔꯦ ꯍꯥꯏꯗ ꯑꯅꯤꯃꯛꯄꯨꯗꯤ ꯋꯥꯏꯌꯦꯕꯨ ꯑꯩꯈꫭꯏꯗꯤ ꯈꯪꯉꯦꯕꯀꯣ ꯇꯨꯝꯗꯕꯅꯤꯅ ꯍꯦꯛꯇ ꯇꯨꯝꯁꯤꯠ ꯐꯥꯗꯕꯁꯦ ꯌꯥꯝ ꯋꯥꯕꯅꯤ ꯑꯩ ꯏꯁꯥꯁꯨ ꯌꯥꯝ ꯁꯣꯛ ꯏꯁꯥꯖꯨ ꯌꯥꯝ ꯁꯣꯛꯄꯅꯦꯕ
ꯍꯟꯗꯛꯁꯤ ꯅꯣꯏ ꯅꯥꯏꯠ ꯗ꯭ꯌꯨꯏꯇꯤ ꯌꯥꯝ ꯇꯣꯏꯅ ꯄꯨꯕ ꯃꯥꯜꯂꯤꯗ
ꯑꯁ ꯑꯩꯈꯣꯏꯗꯤ ꯍꯥꯟꯅ ꯍꯥꯟꯅꯗꯤ ꯍꯥꯟꯅꯒꯤ ꯆꯞ ꯃꯥꯟꯅꯩꯩꯗ ꯅꯨꯡꯊꯤꯟꯗ ꯈꯔ ꯇꯧꯕꯅꯤ ꯑꯌꯨꯛꯇ ꯈꯔ ꯇꯧꯕ ꯅꯨꯡꯗꯥꯡꯗꯁꯨ ꯈꯔ ꯇꯧꯕ ꯑꯃꯨꯛꯀ
ꯎꯝ ꯅꯨꯡꯗꯥꯡꯗ ꯄꯨꯡ ꯀꯌꯥꯗꯩ ꯅꯪ ꯊꯣꯛꯂꯤꯕ
ꯑꯩ ꯍꯧꯖꯤꯛ ꯄꯨꯡ ꯑꯅꯤ ꯅꯪꯅꯕ ꯊꯣꯛꯂꯛꯏꯅꯦ ꯄꯨꯡ ꯑꯃꯒ ꯌꯦꯡꯉꯨ ꯄꯨꯡ ꯑꯅꯤꯗ ꯄꯨꯡ ꯃꯔꯤꯅꯦꯕ ꯃꯔꯤ ꯃꯔꯤ ꯍꯥꯏꯇꯥꯔꯦꯀꯣ ꯆꯁ ꯎꯄꯥꯏ ꯂꯩꯥꯇꯦꯗ
ꯑꯗꯨ ꯑꯣꯏꯔꯁꯨ ꯅꫭꯏꯗꯤ ꯍꯣꯁꯄꯤꯇꯥꯜꯗ ꯂꯩꯕꯅꯤꯅ ꯃꯤꯗꯤ ꯑꯗꯨꯝ ꯇꯌꫭꯟꯇꯤ ꯐꯣꯔ ꯑꯋꯥꯔꯁꯇ ꯑꯗꯨꯝ ꯆꯠꯂꯝ ꯆꯠꯄꯅꯤꯅ ꯃꯤꯗꯤ ꯑꯗꯨꯝ ꯆꯤꯟꯅꯤꯡꯉꯥꯏ ꯂꯩꯕꯅꯦ
ꯑ ꯃꯥꯡꯗ ꯇꯥꯔꯒꯗꯤ ꯑꯗꯨꯃꯥꯏ ꯇꯧꯋꯦꯕ ꯑꯩꯈꯣꯏꯗꯤ ꯑꯅꯝꯕ ꯃꯅꯤꯡꯗꯒꯨꯝꯕ ꯑꯗꯨꯝ ꯇꯥꯏꯌꯦ ꯑꯩꯈꯣꯏꯗꯤ
ꯎꯝ ꯑꯁ ꯃꯅꯤꯡꯗ ꯑꫭꯏꯔꯗꯤ ꯀꯤ ꯀꯤ ꯀꯤꯗ
ꯀꯤꯗꯦꯗ ꯑꯩ ꯄꯨꯛꯉꯥꯟ ꯉꯥꯜꯂꯦ ꯁꯤꯐꯥꯏ ꯁꯤꯐꯥꯏꯁꯤꯡꯒ ꯂꯩꯃꯤꯟꯅꯔꯤ ꯁꯤꯗ ꯁꯤꯐꯥꯏ ꯂꯩꯌꯦꯕꯀꯣ
ꯎꯝ
ꯀꯤꯕꯤꯗꯦꯗ ꯄꯨꯡꯉꯥꯟ ꯉꯥꯜꯂꯦ ꯑꯩꯈꯣꯏꯗꯤ ꯂꯥꯏꯠꯀ ꯊꯥꯟꯗꯅ ꯂꯣꯏꯅ ꯉꯥꯜꯂꯦꯕꯀꯣ ꯀꯔꯤꯁꯨ ꯀꯤꯅꯤꯡꯉꯥꯏ ꯂꯩꯇꯦ ꯁꯣꯝꯗ ꯑꯣꯏꯔꯒ ꯒꯥꯔꯤ ꯈꯒ ꯆꯠꯄ ꯍꯧꯔꯦ ꯑꯣꯐꯤꯁ ꯉꯥꯛꯇꯅꯤꯗ ꯑꯗꯨꯅꯅꯦ ꯑꯣꯐꯤꯁ ꯑꯃꯁꯨ ꯂꯩꯌꯦ ꯑꯩꯈꯣꯏ ꯑꯩ ꯂꯩꯕ ꯑꯅꯛꯄꯗ ꯁꯤꯐꯥꯏꯁꯤꯡꯁꯨ ꯗꯨꯝ ꯂꯩꯌꯦꯕ
ꯎꯝ
ꯑꯩ ꯇꯨꯝꯃꯨ ꯇꯨꯝꯅꯤꯡꯈꯠꯂꯛꯑꯩꯗ ꯑꯃꯨꯛ ꯀꯃꯥꯏ ꯇꯧꯅꯣ ꯈꯪꯗꯦ ꯄꯨꯡ ꯃꯥꯄꯜ ꯃꯈꯥꯏꯗ ꯇꯨꯝꯕꯅꯦ ꯑꯩ
ꯎꯝ
ꯄꯨꯡ ꯃꯥꯄꯟ ꯃꯈꯥꯏꯗ ꯉꯁꯥꯏ ꯇꯨꯝꯃꯒ ꯑꯃ ꯃꯈꯥꯏ ꯄꯨꯡ ꯃꯔꯤꯃꯨꯛ ꯇꯨꯝꯃꯃꯨꯛ ꯊꯣꯛꯂꯛꯄꯅꯤ
ꯎꯝ
ꯃꯥꯄꯜ ꯃꯈꯥꯏ ꯍꯦꯜꯂꯦꯗ ꯇꯨꯝꯕꯗ
ꯎꯝ
ꯎꯝ ꯀꯥꯡ ꯆꯤꯛꯇ꯭ꯔꯣ
ꯑꯣ ꯌꯥꯝꯀꯥꯡ ꯑꯗꯨꯝ ꯂꯦꯞꯄꯒ ꯂꯩꯇꯕꯅꯤꯅ ꯄꯨꯡ ꯈꯨꯝ ꯆꯠꯂꯒ ꯑꯗꯨꯝ ꯂꯩꯕꯅꯦ
ꯑꯣ ꯅꯣꯏ ꯂꯩꯕꯩ ꯖꯒꯥꯗꯣ ꯖꯒꯥ ꯑꯗꯨꯝ ꯆꯥꯎꯕ꯭ꯔꯥ ꯁꯨꯃꯥꯡ ꯀꯩꯀꯥꯗꯣ
ꯆꯥꯎꯗꯤ ꯆꯥꯎꯋꯦ ꯎꯝ
ꯎꯝ
ꯑꯩ ꯏꯟꯁꯥꯡ ꯅꯥꯄꯤꯒꯨꯝꯕ ꯊꯥꯔꯤꯁꯤꯅꯤ ꯑꯗꯨꯒ ꯑꯩꯈꯣꯏ ꯌꯨꯝꯕꯨꯒꯤꯗꯤ ꯎꯝ ꯕꯤꯜꯗꯤꯡꯒꯤꯗꯨ ꯇꯦꯔꯦꯁ ꯂꯩꯕꯅꯤꯅ
ꯑꯣ ꯏꯟꯖꯥꯡ ꯅꯥꯄꯤ ꯊꯥꯕ ꯍꯥꯏꯁꯦ ꯃꯈꯥꯗ ꯊꯥꯏꯔꯕ
ꯃꯈꯥꯗ ꯅꯠꯇꯦꯗ ꯑꯩ ꯌꯨꯝꯒꯤ ꯀꯩꯅꯣꯒꯤ ꯑꯩꯈꯣꯏꯗꯤ ꯃꯊꯛꯇꯅꯤꯗꯅ
ꯍꯣꯏ ꯍꯣꯏ
ꯌꯨꯝꯕꯨꯒꯤ ꯕꯤꯜꯗꯤꯡꯒꯤ ꯃꯅꯤꯡ ꯑꯣꯏꯔꯤꯅ
ꯍꫭꯏ ꯑꯗꯣ ꯏꯟꯖꯥꯡ ꯅꯥꯄꯤ ꯊꯥꯕ ꯍꯥꯏꯁꯦ ꯅꯣꯏ ꯅꯣꯏꯒꯤ ꯑꯣꯏꯅ ꯊꯥꯕ꯭ꯔꯣ
ꯍꯣꯏ ꯑꯩꯈꫭꯏꯒꯤ ꯑꫭꯏ
ꯃꯈꯥꯗ
ꯎꯝ
ꯑꯗꯨꯕꯨꯗꯤ ꯐꯩꯅꯦ ꯃꯈꯥ ꯊꯥꯕꯒꯤ ꯖꯒꯥ ꯂꯩꯕꯨ ꯂꯩꯔꯗꯤ ꯐꯩꯅꯦ ꯈꯣꯏ ꯏꯟꯖꯥꯡ ꯅꯥꯄꯤ ꯀꯩ ꯍꯥꯏꯁꯤꯔꯥ ꯑꯊꯨ ꯑꯀꯥꯏꯗ ꯊꯣꯡꯉꯥꯏ ꯂꯩꯇꯀꯥꯟꯗ ꯑꯗꯨꯝ ꯃꯇꯦꯡ ꯑꯣꯏꯅꯕ ꯅꯠꯇ꯭ꯔꯣ
ꯏꯁꯤꯡꯅ ꯌꯥꯝ ꯇꯥꯡꯃꯜꯂꯗꯅ ꯇꯜꯂꯦꯕ ꯑꯃꯔꯣꯝꯗ
ꯏꯁꯤꯡ ꯇꯥꯡꯕ꯭ꯔꯣ
ꯑꯁ ꯇꯥꯡꯉꯤꯍꯦ
ꯅꯣꯏ ꯅꯁꯥ ꯅꯁꯥꯒꯤ ꯀꯧꯏꯔꯣ ꯅꯠꯇ꯭ꯔꯒ
ꯍꯣꯏ ꯃꯁꯥ ꯃꯁꯥꯒꯤ
ꯑꯣ ꯑꯗꯨꯏꯗꯤ ꯐꯤ ꯁꯨꯕ ꯈꯣꯠꯄ ꯂꯣꯏ ꯁꯤꯖꯤꯟꯅꯔꯦ
ꯍꯣ ꯂꯣꯏꯅꯃꯛꯅꯤ ꯑꯗꯨ ꯂꯨꯄꯥ ꯆꯥꯝꯃꯉꯥꯈꯛ ꯆꯥꯝꯃꯉꯥ ꯈꯛꯇꯪ ꯀꯥꯎꯔꯁꯨ ꯂꯥꯛꯇꯦꯕ
ꯌꯦꯠ ꯂꯥꯛꯑꯣꯏꯌꯦ ꯃꯣꯏ ꯏꯁꯤꯡꯗꯤ ꯆꯥꯝꯃꯉꯥ ꯈꯛ ꯂꯥꯛꯑꯣꯏꯗ
ꯍꯥꯏꯗꯤ ꯑꯩꯈꯣꯏꯒꯤꯁꯤ ꯈꯤꯇꯪꯗꯤ ꯃꯊꯛꯁꯨ
ꯅꯣꯏ ꯏꯕꯨꯡ ꯅꯣꯏ ꯏꯃꯨꯡ ꯄꯨꯔꯥ ꯑꯃ ꯂꯩ ꯂꯩꯔꯒꯗꯤ ꯏꯁꯤꯡꯁꯤ ꯌꯥꯝꯅ ꯆꯪꯉꯝꯕꯅꯦ ꯐꯤ ꯁꯨꯕ ꯑꯗꯒꯤ ꯏꯔꯨꯕ ꯏꯔꯨꯖꯕ ꯈꯣꯠ ꯄꯥ ꯇꯣꯇꯤ ꯂꯥꯛꯑꯒꯗꯤ ꯌꯥꯝ ꯅꯨꯡꯉꯥꯏꯒꯗꯕ
ꯑꯁ ꯇꯨꯇꯤ ꯑꯗꯨꯅꯤ ꯑꯩꯈꯣꯏꯅꯁꯨ ꯍꯥꯏꯕꯅꯦꯕ ꯏꯁꯤꯡ ꯅꯠꯇ꯭ꯔꯗꯤ ꯃꯩ ꯃꯩꯒꯨꯝꯕꯗꯤ ꯑꯃꯕꯨꯗꯤ ꯄꯤꯕꯤꯌꯣꯅꯗꯤ ꯍꯥꯏꯕꯅꯦꯕ
ꯎꯝ
ꯑꯗꯣ ꯑꯩꯈꯣꯏꯒꯤꯁꯦ ꯌꯦꯡꯉꯣ ꯃꯩꯒꯤ ꯆꯠꯀꯅꯤ ꯏꯁꯤꯡ ꯑꯃꯨꯛ ꯏꯁꯤꯡꯁꯦ ꯊꯥꯗ ꯑꯅꯤꯔꯛ ꯑꯍꯨꯝꯔꯛ ꯁꯨꯃꯥꯏꯅ ꯂꯧꯕꯅꯦ ꯑꯗꯨ ꯑꯣꯏꯔꯗꯤ ꯑꯁ ꯄꯩꯁꯥꯗꯤ ꯅꯃꯥ ꯆꯠꯄꯅꯤꯗ
ꯇꯦꯜꯂꯦ ꯂꯤꯁꯤꯡ ꯑꯃꯒꯤꯗꯨꯗꯒꯤ ꯀꯌꯥ ꯂꯧꯒꯤ ꯏꯁꯤꯡꯖꯦ ꯍꯟꯗꯛ ꯑꯩ ꯍꯧꯖꯤꯛ ꯏꯁꯤꯡ ꯈꯔ ꯈꯔ ꯑꯃꯨꯛ ꯍꯣꯡ ꯍꯣꯡꯗꯔꯝꯕꯅꯤ ꯍꯥꯏꯗꯤ ꯅꯣꯡꯆꯨ ꯅꯣꯡꯖꯨꯊꯥ ꯌꯧꯔꯕꯅꯤꯅ
ꯂꯤꯁꯤꯡ ꯑꯥ ꯀꯩꯅꯣ ꯂꯨꯄꯥ ꯆꯍꯨꯝ ꯌꯥꯡꯈꯩ
ꯂꯤꯁꯤꯡꯗꯥ
ꯎꯝ
ꯑꯣ ꯑꯗꯨꯑꯣꯏꯗꯤ ꯀꯩꯅꯣꯐꯅ ꯐꯔꯦ ꯏꯁꯤꯡꯒꯨꯝꯕꯁꯦ ꯐ꯭ꯔꯤꯒꯨꯝꯕ ꯑꯣꯏꯕꯤꯔꯗꯤ ꯈꯔ ꯈꯔ ꯐꯔꯅꯤꯗ ꯃꯩꯗꯤ ꯀꯌꯥ ꯆꯪꯉꯝꯗꯧ ꯃꯥꯟꯗꯦꯗ ꯃꯩ ꯅꯣꯏ ꯊꯥꯗ ꯀꯩ ꯀꯌꯥ ꯆꯠꯀꯦꯅꯦ
ꯑꯩꯈꯣꯏ ꯂꯣꯏꯅꯃꯛ ꯁꯤꯖꯤꯟꯅꯩ ꯀꯩꯅꯣꯁꯨ ꯋꯥꯆꯤꯡ ꯃꯦꯆꯤꯟꯁꯨ ꯄꯥꯏꯌꯦ ꯐ꯭ꯔꯤꯖꯇꯨ ꯄꯥꯏꯌꯦ
ꯑꯣ
ꯑꯅꯤꯃꯛ ꯄꯥꯏꯌꯦꯕ ꯑꯈꯣꯏꯁꯦ
ꯑꯗꯣ ꯊꯥꯗ ꯆꯥꯎꯔꯥꯛꯅ ꯀꯌꯥ ꯀꯌꯥꯃꯨꯛ ꯆꯠꯀꯦ
ꯐ꯭ꯔꯤꯖꯄꯨꯗꯤ ꯑꯩꯈꯣꯏ ꯍꯟꯗꯛꯅ ꯀꯨꯏꯗ꯭ꯔꯦ ꯊꯥ ꯑꯃ ꯊꯥ ꯑꯃꯈꯛꯇ ꯑꯣꯏꯔꯦ ꯍꯥꯟꯅꯗꯤ ꯋꯥꯆꯤꯡ ꯃꯦꯆꯤꯟ ꯄꯥꯏꯕ ꯀꯥꯟꯗ ꯊꯥ ꯑꯃꯒꯨꯝꯕꯗ ꯂꯤꯁꯤꯡ ꯑꯗꯨꯝ ꯌꯥꯎꯋꯦꯕ
ꯑꯦꯁ ꯂꯤꯁꯤꯡ ꯌꯧꯕ꯭ꯔꯣ
ꯌꯧꯋꯦ ꯍꯥꯏꯁꯦ ꯑꯩꯈꯣꯏꯁꯤ ꯔꯨꯀꯥꯁꯦ ꯀꯥ ꯁꯦ ꯑꯨꯝ ꯀꯥꯁꯦ ꯑꯍꯨꯝ ꯃꯔꯤ ꯑꯣꯏꯔꯦ ꯍꯧꯖꯤꯛꯀꯤꯑꯣ ꯑꯩꯈꯣꯏ ꯀꯤꯠꯆꯟ ꯑꯃ ꯑꯗꯨꯒ ꯑꯩꯈꯣꯏ ꯇꯨꯝꯐꯝꯒꯤ ꯀꯩꯅꯣꯗꯣ ꯀꯥꯗ ꯑꯍꯨꯝ ꯗꯨꯗꯤ ꯄꯨꯂꯞꯁꯦ ꯃꯔꯤ ꯇꯥꯔꯦꯕ ꯑꯗꯨꯗꯤ ꯑꯩꯈꯣꯏꯒꯤ ꯑꯗꯨꯗꯤ ꯕ꯭ꯂꯞꯗꯣ ꯀꯤꯠꯆꯟꯗ ꯑꯅꯤ ꯊꯥꯔꯦ ꯑꯃꯝꯃꯝ ꯃꯄꯥꯟꯗ ꯑꯃ ꯁꯨꯃꯥꯏ ꯇꯧꯗꯅ
ꯎꯝ ꯕ꯭ꯂꯞꯒꯨꯝꯕꯗꯤ ꯕ꯭ꯂꯞꯒꯨꯝꯕꯗꯤ ꯀꯩꯁꯨ ꯆꯥꯔꯣꯏ ꯅꯪ ꯆꯥꯕꯗ ꯐ꯭ꯔꯤꯖꯀꯨꯝꯕ ꯋꯥꯁꯤꯡ ꯃꯦꯆꯤꯟꯒꯨꯝꯕ ꯆꯥꯔꯝꯕꯅꯤ ꯃꯩꯗꯣ
ꯍꯥꯟꯅ ꯍꯟꯗꯛꯇꯤ ꯈꯔ ꯐꯩꯅ ꯒꯦꯁꯀꯤ ꯄ꯭ꯔꯣꯕ꯭ꯂꯦꯝꯁꯦ
ꯍꯣꯏ
ꯊꯥ ꯑꯃꯒꯨꯝꯕꯗ ꯒ꯭ꯌꯥꯁꯇꯣ ꯃꯃꯜ ꯐꯪꯗꯕ ꯀꯥꯟꯗ ꯌꯥꯝ ꯇꯥꯡꯕ ꯃꯇꯝꯗ ꯔꯥꯏꯁ ꯀꯨꯀꯔꯁꯨ ꯁꯤꯖꯤꯟꯅꯩ ꯎꯝ
ꯎꯝ ꯑꯗꯨꯒ ꯔꯥꯏꯁ ꯀꯨꯀꯔꯒꯨꯝꯕꯗꯤ ꯃꯩ ꯑꯗꯨꯝ ꯆꯥꯕꯅꯤꯅꯦ ꯑꯗꯒꯤ ꯆꯥ ꯂꯣꯟꯕꯒꯨꯝꯕ ꯀꯩꯅꯣꯗꯣ ꯆꯥ ꯂꯣꯟꯕꯒꯤꯗꯤꯁꯨ ꯁꯤꯖꯤꯟꯅꯕ꯭ꯔꯣ
ꯍꯥ ꯑꯗꯨꯕꯨꯗꯤ ꯁꯤꯖꯤꯟꯅꯗꯦ
ꯑꯗꯨꯒꯨꯝꯕꯁꯦ ꯃꯩ ꯌꯥꯝ ꯆꯥꯕꯅꯦꯀꯣ
ꯍꯟꯗꯛꯁꯦ ꯐꯖꯅ ꯐꯦꯟꯁꯨ ꯄꯥꯏ ꯐꯖꯅ ꯄꯥꯏꯁꯦ ꯑꯩꯈꯣꯏꯁꯦ
ꯑꯗꯨꯗꯤ ꯀꯥꯂꯦꯟ ꯑꯣꯏꯕꯤꯅꯨꯀꯣ ꯐꯦꯟ ꯄꯥꯏꯔꯁꯨ ꯌꯥꯗꯦ ꯑꯗꯨꯅ
ꯎꯝ
ꯀꯥꯂꯦꯟꯗꯒꯨꯝꯕ ꯀꯩꯅꯣꯗꯤ ꯃꯩꯗꯤ ꯑꯗꯨꯝ ꯆꯠꯄꯅꯤꯅꯦ ꯐꯦꯟꯗꯒꯤ ꯀꯩꯅꯣꯗꯒꯤ ꯍꯥ ꯑꯥ ꯇꯥꯕꯔꯣ꯫ ꯇꯥꯕ꯭ꯔꯣ
ꯇꯥꯏꯌꯦ ꯇꯥꯏꯌꯦ
ꯇꯨꯝꯅꯤꯡꯉꯥꯏꯩꯗ ꯑꯩꯗꯤ ꯑꯩꯗꯤ ꯍꯣꯔꯦꯟ ꯄꯨꯡ ꯄꯨꯡ ꯇꯔꯨꯛꯇ ꯆꯪꯉ ꯑꯃꯨꯛ ꯇꯨꯝꯗꯣꯏꯅꯦ
ꯅꯣꯏꯒꯤ ꯑꯃꯨꯛ ꯇꯔꯨꯛꯇ ꯆꯪꯉꯒ ꯇꯣꯒ ꯄꯨꯡ ꯀꯌꯥꯗ ꯑꯃꯨꯛ ꯆꯊꯄꯤꯣ
ꯄꯨꯡ ꯅꯤꯄꯥꯟꯗ ꯑꯃꯨꯛ ꯍꯧꯒꯠꯇꯣꯏꯅꯤ ꯄꯨꯡ ꯅꯤꯄꯥꯜ ꯅꯠꯇ꯭ꯔꯒ ꯅꯤꯄꯥꯜ ꯃꯈꯥꯏ ꯅꯤꯄꯥꯜꯒꯅꯤꯠ ꯀꯨꯟꯗꯥꯏꯗ ꯍꯦꯒꯥꯠꯇꯣꯏꯅꯦ ꯍꯧꯒꯩꯂꯒꯥ ꯃꯥꯏꯃꯤꯠ ꯇꯥꯔꯒ ꯗ꯭ꯔꯦꯁ ꯑꯃꯨꯛ ꯁꯦꯜꯂꯅꯤ ꯁꯦꯜꯂꯒ ꯄꯨꯡ ꯃꯥꯄꯟ ꯅꯪꯅꯕ ꯆꯠꯇꯣꯏꯅꯦ ꯑꯃꯨꯛ
ꯑꯁ ꯅꯣꯏꯒꯤꯁꯨ ꯅꯣꯏꯒꯤꯁꯨ ꯇꯨꯝꯃꯒꯁꯤ
ꯇꯝꯕꯁꯨꯃ ꯄꯦꯟꯗꯤꯌꯦꯦ ꯇꯨꯝꯕꯁꯨ ꯃꯇꯦꯛ ꯃꯇꯦꯛ ꯇꯨꯝꯃꯦ ꯑꯗꯒꯤ ꯗ꯭ꯌꯨꯇꯤ ꯊꯣꯛꯂꯛꯄꯁꯨ ꯃꯇꯦꯛ ꯃꯇꯦꯛ ꯇꯨꯝꯃꯦ ꯄꯨꯡ ꯃꯥꯄꯟ ꯅꯪꯅꯕ ꯆꯠꯄꯗꯣ ꯄꯨꯡ ꯑꯅꯤꯗꯃꯨꯛ ꯂꯣꯏꯗꯣꯏꯅꯦꯕꯀꯣ
ꯎꯝ
ꯄꯨꯡ ꯑꯅꯤ ꯂꯣꯏꯔꯒ ꯑꯃꯨꯛ ꯆꯪꯒ ꯇꯨꯝ ꯇꯨꯝꯅꯕ ꯑꯃꯨꯛ ꯍꯣꯠꯅꯒꯗꯣꯏꯅꯦ ꯅꯨꯡꯊꯤꯒꯤꯗꯤ ꯇꯨꯝꯕ ꯁꯨꯌꯥ ꯌꯥꯗꯦꯕ ꯇꯨꯝꯍꯧꯗꯒ ꯅꯨꯡꯗꯪ ꯑꯃꯨꯛ ꯄꯨꯂꯞ ꯁꯨ ꯑꯥ ꯇꯨꯝꯍꯧꯗꯒ ꯋꯥꯏꯑꯕ ꯑꯃꯨꯛ ꯆꯪꯉꯒ ꯄꯨꯡ ꯑꯅꯤ ꯑꯅꯤꯃꯨꯛ ꯑꯅꯤꯃꯨꯛ ꯁꯥꯡꯅ ꯇꯨꯝꯃꯗꯤ ꯌꯥꯔꯦ ꯑꯗꯣ ꯐꯣꯟ ꯑꯅꯤ ꯂꯣꯏꯔꯒꯅ ꯇꯨꯝꯕꯁꯦ ꯇꯨꯝꯕ ꯁꯨꯌꯥ ꯌꯥꯗꯕꯅꯦꯕ ꯑꯗꯨꯒꯤ ꯄꯨꯡ ꯑꯌꯨꯛꯀꯤ ꯄꯨꯡ ꯇꯔꯥ ꯂꯣꯏꯕ ꯅꯨꯃꯤꯠꯇꯗꯤ ꯑꯗꯨꯝ ꯅꯤꯡꯊꯤꯅ ꯐꯖꯅ ꯇꯨꯝꯃꯦ ꯑꯗꯨ ꯑꯗꯨ ꯅꯨꯃꯤꯠꯇꯕꯨꯗꯤ ꯑꯗꯨꯝ ꯐꯖꯅ ꯄꯣꯊꯥꯕ ꯐꯪꯉꯦꯕ ꯍꯞꯇꯥꯗ ꯅꯨꯃꯤꯠ ꯃꯔꯤꯅꯤꯗꯤ ꯁꯨꯝ ꯇꯨꯝꯕ ꯀ ꯇꯨꯝꯁꯦ ꯐꯥꯗꯕꯅꯤ
ꯍꯥꯏꯗꯤ ꯍꯦꯛ ꯂꯥꯛꯑꯒ ꯍꯦꯛ ꯇꯨꯝꯕꯁꯨ ꯅꯠꯇꯕꯅꯤꯅ ꯃꯇꯝꯗ ꯑꯗꯨꯝ ꯆꯠꯈ꯭ꯔꯕꯅꯤꯅ
ꯍꯣꯏ ꯑꯗꯨꯅꯤ ꯅꯨꯡꯊꯤꯤꯟꯗ ꯄꯨꯡ ꯑꯅꯤ ꯂꯣꯏꯕ ꯅꯨꯃꯤꯠ ꯑꯁꯤ ꯇꯨꯝꯕ ꯁꯨꯌꯥ ꯌꯥꯗꯦ
ꯀꯩ ꯃꯊꯦꯜ ꯆꯥꯒꯦ ꯉꯔꯥꯡ ꯅꯨꯡꯗꯥꯡ ꯉꯁꯥꯏ ꯉꯔꯥꯡ ꯅꯨꯡꯃꯤꯗꯥꯡ ꯉꯁꯥꯏ ꯅꯨꯡꯃꯤꯗꯥꯡ ꯍꯥꯏꯒꯦꯔꯥ
ꯀꯥꯏ ꯀꯩꯅꯣꯅꯤꯗꯥ ꯍꯋꯥ ꯍꯥꯏ ꯅꯤꯡꯗꯥ
ꯍꯣꯏ ꯍꯏ ꯁꯤꯅꯗꯤ ꯌꯥꯝ ꯅꯨꯡꯉꯥꯏ ꯌꯥꯝ ꯅꯨꯡꯉꯥꯏ ꯂꯩꯕ ꯃꯥꯜꯂꯦꯗ ꯅꯣꯏ ꯆꯦꯆꯦꯒ ꯂꯩꯃꯤꯟꯅꯔꯒꯀꯣ
ꯑꯁ ꯈꯪꯗꯦꯗ ꯅꯨꯡꯉꯥꯏꯕꯁꯦ ꯀꯌꯥ ꯑꯃ ꯇꯥꯗꯦꯅ
ꯎꯝ ꯅꯣꯏ ꯔꯦꯟ ꯌꯨꯝꯕꯨꯗ ꯐꯥꯏꯅꯦꯜꯗ ꯌꯦꯡꯒꯗꯧꯕ ꯍꯥꯏꯕꯁꯦ ꯌꯦꯡꯕ ꯂꯣꯏꯔꯒ ꯌꯨꯝꯗꯨꯨꯝ ꯂꯣꯏ ꯍꯟꯗꯣꯏꯔꯥ
ꯈꯪꯒꯤ ꯀꯩꯅꯣꯁꯤꯡꯅꯣ ꯃꯤꯁꯤꯡꯅ ꯀꯩꯅꯣ ꯑꯩꯈꯣꯏꯒꯤ ꯏꯃꯥꯟꯅꯕꯤꯁꯤꯡꯅꯣ
ꯍꯣꯏ
ꯈꯟꯕ ꯌꯥꯕꯅꯦꯅ ꯑꯗꯨꯝ ꯈꯟꯒꯅꯤ ꯑꯗꯨ ꯌꯥꯗꯕꯁꯤꯡꯅ ꯑꯗꯨꯝ ꯇꯨꯍꯟ ꯇꯥꯔꯦꯅꯦ ꯍꯥꯏꯗꯤ ꯑꯗꯨ ꯅꯨꯃꯤꯠꯇꯨꯗꯤ ꯇꯨꯝꯃꯒ ꯁꯤꯒꯤ ꯀꯃꯥꯟ ꯇꯥꯔꯣꯏꯗ
ꯎꯝꯣꯏ ꯆꯇꯥ ꯄꯨꯂꯞꯀ ꯌꯥꯎꯔꯗꯤ ꯃꯤ ꯅꯣꯏꯁꯤꯇꯥ ꯃꯤ ꯃꯔꯤ ꯃꯉꯥ ꯁꯨꯕꯗꯣꯏꯔꯣꯝꯅꯦ
ꯍꯣꯏ ꯑꯁꯤ ꯀꯩꯅꯣ ꯁꯤ ꯅꯝꯗ ꯑꯦꯀꯣꯃꯤꯣꯗꯦꯁꯟꯗꯁꯨ ꯂꯩꯕ ꯃꯤ ꯂꯩ ꯅꯛꯄꯗ ꯑꯗꯨꯗꯁꯨ ꯆꯠꯂꯒ ꯈꯤꯇꯪ ꯄꯨꯂꯞ ꯑꯗꯨꯝ ꯆ ꯑꯥ ꯆꯠꯂꯒ ꯇꯨꯝꯕꯁꯨ ꯌꯥꯏ
ꯎꯝ
ꯑꯗꯨꯝ ꯑꯦꯗꯖꯁ ꯇꯧ ꯁꯤ ꯁꯤ ꯅꯝꯕ ꯆꯩꯔꯥꯎ ꯆꯤꯡ ꯀꯥꯞꯐꯝꯗꯣ
ꯑꯣ ꯅꯣꯏ ꯑꯗꯨ ꯂꯩꯕꯁꯨ ꯃꯤ ꯌꯥꯎꯕ꯭ꯔꯣ
ꯍꯣꯏ ꯌꯥꯎꯋꯦ ꯍꯣꯏ ꯑꯦꯀꯣꯃꯤꯗꯦꯁꯟ ꯑꯗꯨꯗ ꯌꯥꯎꯋꯦꯕ ꯑꯗꯨꯗꯁꯨ ꯄꯨꯂꯞ ꯂꯥꯂꯒ ꯇꯝꯕꯁꯨ ꯀꯩꯁꯨ ꯀꯥꯏꯗꯦꯕ
ꯎꯝ ꯎꯝ ꯊꯃ ꯄꯔ ꯄꯨꯡꯁꯦ ꯈꯔ ꯊꯨꯅ ꯆꯠꯂꯗꯤ ꯐꯒꯗꯕꯅꯤ ꯄꯨꯡ ꯂꯩ ꯆꯠꯄ ꯌꯥꯔꯒꯗꯤ ꯌꯥꯝ ꯐꯒꯗꯕ ꯄꯨꯡ ꯃꯔꯤ ꯇꯥꯁꯤꯜꯂꯛꯑꯦ ꯉꯍꯥꯟꯗꯒꯤ ꯅꯣꯡꯉꯥꯜꯂꯛꯑꯅꯤ
ꯅꯣꯏꯗꯤ ꯂꯣꯏꯗꯧꯅ ꯅꯪꯅꯤ ꯁꯪꯈꯗꯤ ꯑꯗꯨꯝ ꯀꯣꯜ ꯇꯧꯔꯛꯑꯒ ꯇꯧꯔꯁꯨ ꯌꯥꯏ ꯀꯩꯁꯨ ꯀꯥꯏꯗꯦꯀꯣ ꯑꯩꯒꯤꯗꯤ ꯂꯣꯏꯔꯕꯅꯤꯅ
ꯍꯣꯏ ꯌꯥꯏ ꯍꯣꯏ ꯍꯣꯏ ꯍꯣꯏ ꯑꯁ ꯑꯩ ꯀꯣꯜ ꯇꯧꯒꯗꯕ ꯃꯤ ꯌꯥꯝꯃꯗ ꯂꯧꯔꯒꯦ ꯃꯇꯝꯗꯨꯣ ꯁꯪꯗꯕꯩ ꯋꯥꯅꯤꯅꯦ ꯑꯩ ꯁꯪꯉꯁꯨ ꯅꯪ ꯁꯪꯗꯕ
ꯑꯗꯨ ꯅꯪ ꯁꯪꯉꯛꯀꯥꯟꯗ ꯑꯗꯨꯝ ꯀꯣꯜ ꯇꯧꯔꯛꯑꯒ ꯍꯪꯉꯣ ꯑꯗꯨꯝ ꯑꯦ ꯔꯤꯁꯤꯞꯇꯣ ꯇꯧꯕꯤꯔꯒꯦꯕ
ꯑꯩ ꯁꯪꯕ ꯍꯥꯏꯌꯦꯡꯒꯦ ꯑꯩ ꯁꯪꯕ ꯍꯥꯏꯁꯦ ꯑ ꯍꯌꯦꯡ ꯁꯪꯅꯤ ꯍꯌꯦꯡ ꯄꯨꯡ ꯃꯥꯄꯜ ꯄꯨꯡ ꯇꯔꯥ ꯑꯗꯨꯗꯥꯋꯥꯏꯗꯀꯣ ꯄꯨꯡ ꯇꯔꯥꯃꯥꯊꯣꯏ ꯕꯣꯣꯔꯃꯨꯛ ꯌꯦꯡꯗꯣꯏꯅꯤꯅ ꯅ
ꯌꯦꯡꯕ꯭ꯔꯣ ꯌꯦꯡꯤꯅꯤ ꯌꯦꯡꯅꯤ ꯑꯗꯨꯝ ꯇꯧꯔꯛꯑꯣ
ꯕ